ꯑꯗꯣ ꯅꯨꯡꯉꯥꯏꯔꯤꯕꯣ ꯏꯕꯦꯝꯍꯜ
ꯅꯪꯒꯤ
ꯑꯩꯁꯨ ꯅꯨꯡꯉꯥꯏꯔꯤꯌꯦꯦ
ꯌꯥꯝ ꯐꯩꯌꯦꯅꯦ ꯅꯨꯡꯉꯥꯏꯔꯒ ꯂꯩꯔꯗꯤ
ꯎꯝ ꯌꯥꯝ ꯐꯔꯦ ꯌꯥꯝ ꯐꯔꯦ ꯅꯪꯁꯨ ꯅꯨꯡꯉꯥꯏꯅ ꯂꯩꯔꯦ ꯑꯩꯁꯨ ꯅꯨꯡꯉꯥꯏꯅ ꯂꯩꯔꯦ ꯑꯗꯨꯗꯤ ꯏꯕꯥꯅꯤꯁꯤ ꯏꯗ꯭ꯔꯣ ꯇꯥꯔꯦ
ꯅꯨꯡꯉꯥꯏꯅ ꯂꯩꯊꯣꯛꯇꯕꯅꯤ ꯍꯧꯖꯤꯛꯀꯥꯟꯗꯤ
ꯑꯍꯣꯏ ꯒꯦꯝꯒꯨꯝꯕꯗꯤꯁꯨ ꯗ꯭ꯔꯣ
ꯁꯅꯥꯗꯗ ꯑꯗꯨ ꯁꯅꯅꯤꯡꯕꯅꯦ ꯑꯗꯨꯕꯨ ꯑꯩꯒꯤ ꯐꯣꯟꯁꯦ ꯑꯁ ꯅꯨꯡꯉꯥꯏꯇꯕꯒꯤꯀꯣ
ꯑꯁ ꯑꯗꯨꯅꯦ ꯑꯩꯒꯤ ꯐꯣꯟꯗꯨꯀꯣ ꯌꯥꯔꯗ꯭ꯔꯦ ꯌꯥꯝ ꯁꯥꯃꯟꯕꯒꯤꯀꯣ ꯎꯝ ꯅꯪꯒ ꯅꯪꯒ ꯋꯥꯔꯤ ꯍꯧꯖꯤꯛ ꯁꯥꯔꯤꯁꯤ ꯁꯨꯀꯣ ꯌꯥꯝ ꯁꯥꯥꯡꯕꯒꯤ ꯅꯥꯀꯣꯡꯁꯦ ꯃꯨꯟꯒꯗꯧꯔꯦ
ꯐꯣꯟ ꯅꯕꯣꯂꯣ ꯍꯥꯏꯕꯅꯦ ꯑꯗꯨꯗ
ꯑ
ꯂꯧꯗꯤ ꯂꯧꯕ ꯎꯄꯥꯏꯗꯤ ꯂꯩꯇꯕ ꯀꯩ ꯇꯧꯁꯤꯔꯣ
ꯄꯩꯁꯥ ꯇꯥꯟꯕ ꯆꯠꯂꯁ ꯑꯗꯨꯒ ꯐꯣꯟ ꯂꯧꯅꯤꯡꯉꯥꯏ
ꯃꯄꯥꯟꯂꯣꯝꯗ ꯄꯩꯁꯥ ꯇꯥꯃ ꯆꯠꯁꯤꯔꯣ
ꯆꯠꯁꯤꯔ ꯈꯟꯗꯦ ꯑꯁꯦꯡꯕ
ꯍꯅꯕꯤꯒꯦ ꯑꯣ ꯑꯗꯨꯗ ꯂꯩꯌꯦꯦ ꯍꯥꯏꯌꯦꯦ ꯑꯁꯤ ꯑꯩꯒꯤ ꯏꯃꯥꯟꯅꯕ ꯑꯃ ꯀꯣ ꯃꯥꯗꯣ ꯀꯩꯅꯣ ꯇꯧꯔꯒ ꯂꯩꯌꯦꯕ ꯑꯗ ꯃꯥꯒꯤ ꯀꯩꯅꯣꯗꯣ ꯌꯥꯃꯦꯕ
ꯕꯦꯡꯒꯂꯣꯔꯗꯤ ꯅꯨꯡꯉꯥꯏꯔꯃꯅꯦ
ꯅꯨꯡꯉꯥꯏ ꯍꯥꯏꯑꯦ ꯃꯣꯏꯒꯤ ꯀꯩꯅꯣꯗꯨꯁꯨ ꯏꯪꯉꯦ ꯍꯥꯏꯑꯦ
ꯃꯊꯪ ꯊꯥꯗ ꯆꯠꯈ꯭ꯔꯁꯤꯔꯥ ꯈꯪꯗꯦ
ꯃꯊꯪ ꯊꯥꯗ ꯍꯥꯏꯕ꯭ꯔꯣ ꯃꯊꯪ ꯆꯍꯤꯗ ꯆꯍꯤꯗ ꯠꯇꯕ ꯑꯃꯁꯪ ꯊꯥꯒ
ꯐꯩ ꯇꯧꯕꯅꯦ ꯅꯪ ꯅꯪꯕꯨ ꯌꯦꯡꯕꯅꯦ ꯃꯊꯪ ꯃꯊꯪ ꯃꯊꯪ ꯆꯍꯤꯗ ꯆꯠꯈ꯭ꯔꯁꯤ꯭ꯔꯥ ꯈꯪꯗꯦ ꯑꯗꯣ ꯂꯥꯏꯠ ꯇꯤꯀꯦꯗꯤ ꯀꯌꯥꯃꯨꯛ ꯁꯨꯒꯗ꯭ꯔꯥ ꯑꯥ ꯂꯤꯁꯤꯡ ꯇꯔꯨꯛ ꯇꯔꯦꯠ ꯅꯤꯄꯥꯜ ꯅꯤꯄꯥꯜ ꯁꯨꯒꯗ꯭ꯔꯥ
ꯑꯁ ꯌꯥꯝ ꯍꯣꯡꯕ ꯃꯇꯝꯁꯨ ꯂꯩꯕ ꯃꯥꯜꯂꯦ ꯑꯗꯨꯗꯣ
ꯍꯣꯏ ꯂꯤꯁꯤꯡ ꯇꯔꯨꯛꯒꯤ ꯃꯇꯝꯗ ꯂꯩꯕ ꯃꯥꯜꯂꯦ ꯑꯗꯣ ꯈꯪꯗꯦ ꯑꯇꯩꯗꯤ
ꯎꯝ ꯆꯠꯂꯨꯁꯤꯔꯣ ꯍꯜꯂꯣ
ꯇꯕꯔꯥ ꯑꯩꯕꯨꯣ ꯑꯁꯤꯗꯁꯨꯦ ꯃꯤ ꯑꯃꯅꯨꯀꯣ ꯑꯩꯒꯤ ꯀ꯭ꯂꯤꯞꯁꯦ ꯑꯩꯒꯤ ꯀ꯭ꯋꯞꯁꯦ ꯀꯩꯅꯣ ꯇꯧꯔꯕ ꯑꯁ ꯃꯥꯅ ꯑꯩ ꯇꯨꯋꯞꯁꯦ ꯍꯨꯟꯗꯣꯛꯈ꯭ꯔꯕ ꯑꯗꯨꯒꯤ ꯑꯩ ꯁꯥꯎꯅꯤꯡꯕꯗꯣ ꯑꯩꯒꯤ ꯑꯩꯒꯤ ꯈ꯭ꯋꯥꯏꯗꯒꯤ ꯑꯩꯅ ꯄꯥꯝꯖꯕ ꯐꯦꯛꯁꯦ ꯍꯨꯟꯗꯣꯛꯄꯒꯤ ꯑꯩ ꯋꯥꯔꯤ ꯁꯥꯏꯅꯦ ꯍꯧꯖꯤꯛ ꯇꯧꯔꯒ
ꯐꯨꯅꯔꯛ ꯂꯩꯅꯤ ꯀꯅꯥꯅ ꯉꯝꯔꯣꯏ ꯍꯥꯏꯕꯗꯣ
ꯑꯩꯩꯅꯗꯤ ꯉꯝꯅꯤꯗ ꯑꯗꯣ ꯐꯨꯕꯨꯗꯤ ꯐꯨꯅꯗ꯭ꯔꯤꯉꯦꯗ
ꯍꯅꯥꯒꯅꯨꯍꯦ ꯐꯥꯒꯤ ꯇꯧꯅꯦꯍ ꯍꯨꯂꯒꯅꯣꯕ ꯐꯩ ꯇꯎꯅꯦ ꯍꯥꯏ ꯆꯠꯀꯦ ꯍꯥꯏꯔꯗꯤ ꯑꯩ ꯍꯥꯏꯕꯤꯒꯦ ꯑꯁ ꯆꯠꯁꯤꯔꯣꯑꯣ
ꯍꯣꯏ ꯇꯁꯦ ꯎꯝ ꯐꯥꯩ ꯇꯧꯕꯅꯦꯀꯣ ꯑꯁ ꯑꯩ ꯑꯩꯈꯣꯏ ꯅꯨꯄꯥꯗꯣ ꯀꯟꯅꯤ ꯀꯟꯕꯅꯦ ꯃꯁꯇꯣ ꯑꯁ ꯅꯍꯥꯟꯗꯣ ꯑꯩ ꯍꯥꯏꯌꯦꯦꯀꯣ ꯑꯩꯅ ꯀꯩꯅꯣ ꯇꯧꯕ ꯃꯥꯕꯨ ꯄ꯭ꯔꯦꯁ ꯄ꯭ꯔꯦꯁꯁꯤꯡ ꯀꯩꯅꯣ ꯇꯧꯕꯗꯨꯁꯨ ꯅꯠꯇꯦꯀꯣ ꯒ꯭ꯌꯥꯟ ꯇꯥꯥꯏꯀꯣ ꯑꯩꯅ ꯍꯥꯏꯕꯁꯦ ꯑꯗꯣ ꯅꯍꯥꯟꯋꯥꯏ ꯑꯣꯏꯔꯛꯏꯁꯦꯠꯇꯀꯣ ꯃꯣꯏ ꯃꯃꯥꯟꯅꯕ ꯈꯣꯏꯕꯣ ꯄꯟꯖꯥ ꯇꯧꯕ ꯃꯥꯜꯂꯦ ꯑꯗꯨ ꯃꯥꯅ ꯉꯝꯃꯤ ꯍꯥꯏꯌꯦ ꯑꯗꯨꯒ ꯀꯩꯅꯣ ꯇꯨꯔꯦꯟꯒꯤ ꯅꯨꯄꯥꯁꯤꯡꯁꯨ ꯐꯒ ꯇꯧꯕ ꯃꯥꯜꯂꯦꯕ ꯑꯗꯣ ꯃꯥꯅ ꯉꯝꯕꯒꯤꯀꯣ ꯍꯩꯄꯥ ꯁꯥꯔꯒ ꯑꯩꯉꯣꯟꯗ ꯂꯥꯛꯑꯒ ꯉꯁꯥꯏꯗꯣ ꯃꯤ ꯃꯉꯥ ꯇꯔꯨꯛ ꯑꯩ ꯄꯟꯖꯗꯧꯕ ꯂꯣꯏꯅ ꯉꯝꯃꯤꯅꯦ ꯍꯥꯏꯌꯦ ꯃꯥ ꯃꯅꯒ ꯀ
ꯄꯟꯖꯥ ꯄꯟꯖꯥ ꯅꯍꯥꯟꯗꯨ ꯑꯩꯈꯣꯏ ꯅꯣꯛꯅꯤꯡꯕꯅꯦ ꯑꯃꯨꯅꯦ ꯃꯅꯦ ꯑꯩꯈꯣꯏ ꯏꯆꯥ ꯅꯨꯄꯤꯒꯤ ꯃꯅꯦ ꯂꯩꯕ ꯀꯥꯟꯗ ꯑꯩꯈꯣꯏ ꯇꯧꯋꯦ ꯌꯨꯝꯗ
ꯑꯣ
ꯃꯅꯦꯕꯨꯁꯨ ꯑꯩ ꯃꯅꯦꯕꯨꯗꯤ ꯑꯩ ꯉꯝꯃꯦ ꯑꯗꯨ ꯏꯅꯦꯝꯕꯕꯨꯗꯤ ꯉꯝꯗ꯭ꯔꯦ
ꯅꯣꯡꯅꯤꯌꯦ ꯅꯣꯏꯁꯨ
ꯌꯥꯝ ꯀꯟꯕꯖꯥꯅꯤ ꯏ ꯏꯅꯤꯡꯐꯧꯒꯤ ꯑꯩꯗꯒꯤ ꯊꯥꯖꯗꯕꯗꯣ
ꯅꯣꯏꯁꯖꯅꯤ ꯍꯥꯏ
ꯎꯝꯖꯅꯠꯇ ꯀꯔꯤꯔ ꯅꯨꯡꯉꯥꯏꯕꯅꯦ ꯅꯍꯥꯟꯋꯥ ꯑꯩꯈꯣꯏꯁꯨ ꯈꯠꯅꯕꯗꯣ ꯅꯪ ꯅꯤꯡꯁꯤꯡꯗꯣꯏꯕꯥꯅꯤ ꯈꯠꯅꯕꯗꯣ
ꯏꯕꯥꯅꯤ ꯈꯟꯅꯕꯨꯗꯤ ꯑꯩꯅ ꯉꯥꯎꯗ
ꯅꯪꯅ ꯀꯜꯂꯤꯕ ꯍꯣꯏ ꯅꯪ ꯅꯪꯅ ꯅꯪꯒ ꯏꯅꯦꯝꯕꯣꯛꯅ ꯏꯅꯦꯝꯕꯣꯛꯒ ꯄꯟꯖ ꯇꯧꯕꯗ ꯑꯩ ꯌꯦꯡꯅꯤꯡꯉꯦꯕ ꯑꯗꯨꯒꯤ
ꯑꯁ ꯑꯗꯨꯗꯤ ꯑꯩ ꯉꯃꯣꯏꯗ ꯑꯩ ꯍꯧꯖꯤꯛꯀꯥꯟꯁꯤꯗ ꯌꯥꯝ ꯀꯩꯅꯣ ꯇꯧꯈ꯭ꯔꯦ ꯑ ꯅꯍꯥꯟꯒꯨꯝꯅ ꯑꯣꯏ ꯑꯣꯏꯗ ꯌꯥꯝ ꯁꯣꯟꯈꯔ
ꯑꯗꯣ ꯆꯥꯛ ꯌꯥꯝ ꯆꯥꯅꯕ ꯑꯣꯏꯔꯝꯅꯤ ꯅꯍꯥꯟꯋꯥꯏꯗꯤ ꯌꯥꯝ ꯆꯥꯛ ꯏꯕꯥꯅꯤꯁꯦ ꯆꯥꯛ ꯌꯥꯝ ꯌꯥꯝ ꯆꯥꯕꯅꯦ ꯋꯥ
ꯑꯪ꯭ꯔꯖꯗ
ꯃꯔꯣꯛꯁꯨ ꯌꯥꯝ ꯆꯥꯎꯋꯦ ꯃꯔꯣꯛꯒꯨꯝꯕ ꯌꯥꯝ ꯑꯣꯖꯥꯅꯤ ꯌꯥꯝ ꯀꯜꯂꯦ ꯍꯥꯏꯗꯥꯏꯅꯦ
ꯑꯣ ꯃ ꯆꯥ ꯁꯔ ꯈꯪꯒ ꯀꯃ
ꯑꯩꯁꯨ ꯀꯟꯈ꯭ꯔꯦ ꯃꯣꯔꯣꯛꯁꯦ ꯌꯥꯝ ꯆꯥꯕꯒꯤ ꯑꯁ ꯀꯩꯅꯣ ꯑꯩꯈꯣꯏ ꯑꯩꯈꯣꯏ ꯑꯩꯈꯣꯏ ꯎꯝ ꯌꯨꯝꯒꯤ ꯃꯅꯥꯛꯇ ꯂꯩꯕ ꯈꯝ ꯌꯦꯡꯅꯗ꯭ꯔꯣ
ꯎꯝ
ꯑꯗꯣ ꯃꯥ ꯃꯥꯁꯨ ꯂꯥꯛꯑꯦꯕ ꯃꯥꯕꯨꯗꯤ ꯃꯃꯥꯕꯨꯗꯤ ꯃꯅꯦꯒ ꯇꯧꯕꯅꯦ ꯃꯅꯦ ꯏꯆꯥꯅꯨꯄꯤꯒꯤ ꯃꯅꯦꯗꯣ ꯑꯗꯨ ꯑꯗꯨ ꯃꯥꯗꯣ ꯉꯝꯗꯕ ꯍꯅꯗꯃꯅꯤ ꯌꯥꯝ ꯑꯀꯟꯕꯗꯤ ꯃꯥꯟꯗꯦ ꯃꯥꯟꯕꯐꯥꯎ ꯑꯉꯥꯡ ꯑꯣꯏꯕꯒꯤꯔꯥ ꯈꯪꯗꯦ ꯃꯥꯁꯦ ꯌꯥꯝ ꯆꯥꯎꯔꯦꯕ ꯃꯈꯨꯠꯀꯨꯝꯕ ꯃꯈꯣꯡꯒꯨꯝꯕ ꯌꯥꯝ ꯆꯥꯎꯋꯤ ꯋꯥ ꯋꯥꯡꯉꯀꯣ ꯇꯗꯒꯤ ꯃꯅꯦꯁꯦ ꯃꯥꯕꯨ ꯈꯝꯗꯦꯛꯕꯨ ꯈꯛꯅꯤꯡ ꯉꯝꯕ ꯑꯩꯕꯨ ꯉꯝꯗꯦ ꯃꯗꯟꯕꯨ ꯉꯝꯗꯦ ꯀꯔꯤ ꯃꯃꯥꯕꯨꯁꯨ ꯉꯝꯗꯦ ꯈꯝꯃꯦ ꯑꯁ ꯍꯥꯟꯅꯗꯤ ꯈꯝꯂꯦꯟꯗꯨꯕꯨ ꯈꯝꯗꯦꯟꯗꯨꯒ ꯇꯧꯕꯅꯦꯕ ꯑꯗꯨ ꯃꯥ ꯉꯝꯃꯒ ꯍꯩꯕꯥꯁ ꯍꯥꯏꯔꯒ ꯑꯁꯤꯁ ꯅꯣꯏꯕ ꯇꯧꯏꯅꯦ ꯂꯥꯛꯑꯣꯏ ꯍꯥꯏꯔꯒ ꯑꯁꯤꯗꯒꯤ ꯏꯍꯧꯕꯅꯦ
ꯎꯝ
ꯉꯝ
ꯌꯥꯏ ꯅꯨꯡꯉꯥꯏ ꯅꯨꯡꯉꯥꯏ ꯅꯨꯡꯉꯥꯏꯅꯕ ꯇꯧꯒꯗꯕꯅꯦ
ꯎꯝ ꯍꯅꯨꯡꯅꯤ ꯑꯩꯈꯣꯏ ꯑꯩꯈꯣꯏ ꯃꯔꯨꯞꯁꯤꯡꯁꯨ ꯄꯟꯖꯥ ꯃꯧꯔꯨꯅꯤꯀꯣ
ꯑꯩꯈꯣꯏ ꯑꯩꯈꯣꯏꯒꯤꯗꯤ ꯉꯝꯒꯗꯧꯕ ꯃꯥꯜꯜꯂꯤꯗ ꯀꯅꯥꯁꯨ
ꯍꯣꯏꯈꯣꯏ ꯑꯩꯈꯣꯏꯒꯤ ꯃꯁꯥ ꯒ꯭ꯔꯨꯞꯇꯣ ꯂꯩꯕꯗꯣ ꯑꯗꯣ ꯑꯩꯈꯣꯏ ꯃꯉꯥ ꯁꯨꯕꯅꯦꯀꯣ ꯑꯩꯈꯣꯏ ꯑꯀꯪꯕꯤ ꯑꯍꯨꯝ ꯂꯩꯕ ꯑꯩ ꯑꯩꯁꯨ ꯌꯥꯎꯅ ꯅꯪꯒ ꯑꯃꯗꯣ ꯅꯪꯒꯤ ꯌꯨꯝ ꯃꯊꯛꯄ ꯂꯩꯕꯗꯣ ꯑꯩꯈꯣꯏ ꯑꯍꯨꯝꯅ ꯌꯥꯝ ꯀꯟꯗꯧ ꯃꯥꯜꯂꯦ ꯃꯕꯥꯅꯤꯗꯤ ꯌꯥꯝ ꯁꯣꯟꯗꯧ ꯃꯥꯜꯂꯦ
ꯑꯁ ꯈꯔ ꯅꯣꯏꯕꯗꯨꯗꯤ ꯃꯥꯗꯤ ꯌꯥꯝ ꯁꯣꯜꯂꯤꯒꯅꯤꯅ ꯉꯗꯕꯨꯅꯤ ꯃꯅꯦ ꯑꯃꯗꯁꯨ ꯌꯥꯝ ꯁꯣꯕꯅꯤꯗ ꯑꯅꯤꯃ ꯆꯞ ꯃꯥꯟꯅꯩꯗ
ꯎꯝ ꯑꯩꯈꯣꯏꯒꯣꯝꯗꯤ ꯈꯔ ꯀꯜꯂꯦꯕ ꯑꯩꯁꯨ ꯈꯪꯉꯦꯕ
ꯑꯝ
ꯆꯥꯕ ꯃꯇꯝꯁꯨ ꯑꯩꯈꯣꯏꯅ ꯈꯔ ꯆꯥꯏꯌꯦꯕ ꯃꯣꯏꯗꯒꯤ ꯍꯦꯟꯅ ꯑꯗꯣ ꯃꯔꯣꯛꯁꯨ ꯃꯔꯣꯛꯁꯨ ꯃꯔꯣꯛꯕꯨꯗꯤ ꯆꯞ ꯃꯥꯟꯅꯩꯗ
ꯁꯪ ꯃꯣꯅꯩꯃꯨꯔꯣꯕꯨꯗꯤ ꯑꯗꯣ ꯍꯥꯏꯗ꯭ꯔꯁꯨ ꯌꯥꯏꯦ ꯑꯗꯨ ꯆꯥꯕ ꯀꯥꯟꯗ ꯌꯥꯝ ꯆꯥꯎꯕꯗꯣ ꯑꯩꯈꯣꯏꯅ ꯈꯔ ꯀꯩꯅꯣ ꯇꯧꯕꯤꯕ
ꯑꯩꯈꯣꯏ ꯍꯣꯟꯗ ꯈꯔ ꯍꯦꯟꯉꯦꯕ ꯆꯥꯝꯃꯕꯨꯗꯤ ꯆꯥꯝꯃꯁꯨ ꯆꯥ ꯃꯥꯟꯅꯩꯗ ꯑꯗꯣ ꯑꯃ ꯑꯃ ꯌꯥꯝ ꯅꯣꯏꯕ ꯅꯠꯇꯕ ꯑꯃ ꯑꯃꯗꯣ ꯃꯗꯨꯗꯤ ꯌꯥꯑꯅꯤ ꯈꯔꯗꯤ ꯌꯥꯝꯗꯕꯅꯦ ꯆꯥꯕ ꯑꯩꯈꯣꯏ ꯃꯔꯤꯗꯤ ꯆꯞ ꯃꯥꯟꯅꯩꯅ ꯆꯥꯕ ꯃꯇꯝꯗꯁꯨ ꯊꯛꯄ ꯃꯇꯝꯁꯨ
ꯑꯃꯨꯛ ꯄꯨꯜꯂꯒ ꯂꯩꯅꯤꯡꯉꯦꯍꯦ ꯑꯩꯗꯤ ꯑꯁ
ꯑ ꯌꯥꯝ ꯅꯤꯡꯁꯤꯡꯉꯦ ꯄꯥꯝꯃꯨꯏꯍꯦ ꯑꯗꯨ ꯃꯇꯝꯗꯣ ꯑꯗꯨꯒꯤ ꯃꯇꯝꯗ ꯑꯃꯨꯛ ꯍꯜꯍꯟꯅꯤꯡꯉꯤꯍꯦ ꯁꯤꯡꯖꯨ ꯆꯥ ꯑꯇꯣꯧꯕ ꯁꯤꯡꯖꯨ ꯆꯥꯕ ꯂꯣꯏꯔꯒ ꯑꯃꯨꯛꯀꯩ ꯒꯦꯝ ꯁꯥꯟꯅꯔꯒꯀꯣ
ꯑꯗꯨꯒꯤ ꯃꯇꯝꯅꯦ ꯅꯨꯡꯉꯥꯏꯇꯧꯅꯣ
ꯦꯝꯔ ꯂ ꯆꯠꯁꯤ ꯆꯠꯁꯤ ꯑꯗꯨ ꯐꯨꯅꯔꯁꯤ ꯐꯨꯅꯔꯁꯤ ꯂ ꯑꯣꯑꯣꯪꯒ ꯇ ꯆꯪꯧ ꯇꯧꯕꯁꯦ
ꯅꯪꯅꯤ ꯃꯥꯒꯤ ꯎꯝ ꯃꯅꯥꯎꯅꯨꯄꯤꯁꯨ ꯌꯥꯎꯏꯀꯣ ꯑꯁꯤ ꯎꯝ ꯄꯩꯅꯗꯂꯣ ꯍꯣꯝꯕꯗꯣ ꯃꯥꯒꯤ ꯃꯅꯥꯎꯅꯨꯄꯤꯒ ꯑꯩꯈꯣꯏ ꯁꯅꯕ ꯅꯠꯇ꯭ꯔꯣ ꯑꯩꯈꯣꯏ ꯇꯨꯝꯗꯕꯤꯗ ꯁꯥꯟꯅꯕꯗꯣ ꯑꯩꯈꯣꯏ ꯍꯣ ꯑꯦꯍꯦ ꯑꯗꯨꯒꯤ ꯃꯇꯝꯗꯣ ꯑꯗꯨꯗꯣ ꯆꯥꯛꯁꯨ ꯆꯥꯗꯕꯤꯗ
ꯅꯣꯡꯉꯥꯟꯕꯗꯣ ꯍꯣꯏ ꯀꯩꯅꯣ ꯃꯣꯏ ꯃꯣꯏꯌꯨꯝꯗ ꯇꯨꯝꯕꯗꯣ ꯀ ꯅꯤꯡꯁꯤꯡꯉꯦ ꯑꯩꯈꯣꯏ ꯑꯣ ꯅ ꯂꯩꯃꯤꯟꯅꯕꯅꯦ ꯑꯩ ꯀꯥꯎꯔꯦ ꯑꯩꯅ ꯏꯊꯟꯇ ꯂꯩꯕꯀꯣ ꯑꯗꯨ ꯑꯗꯨꯒꯤ ꯃꯇꯝꯗ ꯑꯗꯨꯒ ꯑꯩꯈꯣꯏ ꯑꯍꯨꯝꯁꯦ ꯒꯦꯝ ꯁꯥꯟꯅꯔꯒ ꯑꯃꯨꯛ ꯃꯄꯥꯟꯗ ꯌꯦꯡꯉ ꯑꯃꯨꯛ ꯅꯣꯡꯉꯥꯟꯕꯗ ꯑꯗꯨꯗꯗꯤ ꯏꯔꯔꯤꯦ ꯀꯣꯃꯦꯦ ꯌꯥꯝ ꯅꯤꯡꯁꯤꯡꯉꯤ
ꯌꯥꯝ ꯌꯥꯏꯌꯦ ꯇ ꯉꯗꯗ ꯑꯃꯗꯣ ꯁꯅꯅꯤꯡꯕ ꯑꯗꯨꯒ ꯃꯥꯒꯤ ꯊꯕꯛꯅ ꯌꯥꯗ꯭ꯔꯒ ꯇꯨꯝꯝꯕꯗꯨꯅꯦ
ꯑꯣ ꯃꯥ ꯑꯗꯨꯗꯤ ꯅꯨꯨꯞꯁꯅꯤꯍꯦ ꯅꯨꯁ ꯑꯩꯈꯣꯏꯅ ꯈꯔ ꯄ꯭ꯔꯣꯛꯑꯣꯌꯦꯦ ꯃꯗꯨꯗꯤ ꯀꯣ ꯁꯟꯅꯔꯁꯨ ꯌꯥꯏ ꯁꯟꯅꯗ꯭ꯔꯁꯨ ꯌꯥꯏ ꯑꯗꯨꯒꯤ ꯃꯇꯝꯗ ꯑꯩꯈꯣꯏ ꯑꯍꯨꯝꯕꯨꯗꯤ ꯄꯨꯔꯥ ꯑꯦꯗꯤꯛ ꯆꯨꯈ꯭ꯔꯕꯅꯤꯠꯇꯕ ꯃꯥꯕꯨꯗꯤ ꯑꯦꯗꯤꯛꯇꯤ ꯆꯨꯗ꯭ꯔꯤꯑꯕ
ꯌꯥꯝ ꯀꯩꯅꯣ ꯇꯧꯕꯗꯣ ꯑꯁ ꯅꯨꯄꯥꯒꯨꯝꯅ ꯑꯗꯨꯒꯤ ꯃꯇꯝꯗꯅꯦꯕ ꯌꯥꯝ ꯅꯨꯡꯉꯥꯏꯕꯁꯦ
ꯍꯣꯏ ꯌꯥꯝ ꯅꯨꯡꯉꯥꯏ ꯑꯁ ꯑꯃꯨꯛ ꯍꯜꯂꯛꯅꯤꯡꯉꯦ ꯍꯣꯏ ꯌꯥꯝ ꯍꯧꯖꯤꯛꯐꯥꯎ ꯁꯥꯟꯅꯅꯤꯡꯉꯦ ꯑꯗꯨꯕꯨ ꯀꯥꯏꯉꯥꯏꯇꯦ ꯁꯥꯟꯐꯝ ꯃꯇꯝ ꯂꯩꯇ꯭ꯔꯦ ꯕꯤꯖꯤꯅꯦꯁ ꯍꯧꯈ꯭ꯔꯁꯤꯔꯥ ꯈꯪꯗꯦ
ꯑꯁ ꯅꯣꯏꯒꯤ ꯅꯨꯡꯁꯤꯍꯦ ꯑꯉꯥꯡ ꯑꯣꯏꯔꯕ ꯃꯇꯝꯗꯨꯒ ꯑꯁ ꯍꯧꯖꯤꯛꯁꯤꯒ ꯑꯦ ꯁꯤ ꯌꯥꯝꯝ ꯇꯂꯦꯕꯣ
ꯑꯦ ꯅꯤꯡꯁꯤꯡꯉꯦ ꯑꯁ ꯑꯉꯥꯡ ꯑꯣꯏꯔꯤꯉꯩꯗ ꯑꯁ ꯀꯩꯅꯣ ꯇꯨꯔꯦꯟꯗꯒꯨꯝꯕ ꯆꯠꯂꯒ ꯄꯦꯔꯛꯨꯝ ꯄꯦꯔꯛꯀꯤ ꯁꯤꯡꯖꯨꯒꯨꯝꯕ ꯆꯥꯔꯒ ꯇꯨꯔꯦꯟꯗ ꯅꯨꯡꯉꯥꯏꯅ ꯑꯗꯨꯝ ꯃꯔꯨꯞ ꯃꯔꯨꯞ ꯂꯩꯃꯤꯟꯅꯕꯗ ꯀꯥꯡ ꯀꯥꯡꯕꯨ ꯀꯥꯡꯕꯨ ꯂꯩꯃꯤꯟꯅꯕꯗꯣ
ꯎꯝ ꯑꯩꯈꯣꯏ ꯑꯩꯈꯣꯏ ꯃꯤ ꯁꯨꯒꯦꯀꯣ ꯀꯩꯅꯣ ꯇꯨꯔꯦꯟꯗ ꯁꯤꯡ ꯑꯗꯨꯒ ꯕꯣꯔꯥ ꯍꯧꯔꯒ ꯆꯥꯕꯗꯣ
ꯑꯣ ꯍꯣꯏ
ꯃꯤ ꯑꯗꯨꯥꯏꯅ ꯁꯨꯏꯀꯣ ꯑꯗꯨꯗꯣ ꯌꯥꯝ ꯅꯨꯡꯉꯥꯏꯌꯦꯍꯦ
ꯂꯥꯛꯄꯗꯣ ꯃꯊꯛꯇꯒꯤ
ꯑꯥ ꯃ ꯑ ꯣꯔ ꯃꯣꯏ ꯕꯣꯔꯥ ꯍꯪꯕ ꯅꯠꯇ꯭ꯔꯣ ꯍꯪꯉꯤꯀꯣ ꯑꯩꯈꯣꯏꯅ ꯈꯔ ꯄꯤꯕꯅꯤꯣ ꯅꯨꯡꯁꯤꯌꯦ
ꯍꯣꯏ ꯃꯥꯗꯣ ꯁꯤꯡꯖꯨ ꯁꯣꯏꯕ ꯃꯇꯝꯗ ꯁꯨ ꯌꯥꯝ ꯍꯩꯌꯦ ꯑꯅꯣꯏꯕꯤꯗꯣ ꯃꯗꯣ ꯃꯥꯁꯨ ꯌꯥꯝ ꯅꯨꯡꯁꯤꯌꯦꯗ ꯑꯃꯨꯀ ꯀꯩꯅꯣ ꯕꯣꯔꯥ ꯕꯣꯔꯥꯒꯨꯝꯕꯁꯨ ꯁꯦꯝꯕ ꯍꯩꯕ ꯑꯩꯈꯣꯏꯗꯒꯤ ꯍꯦꯟꯅꯀꯣ ꯕꯣꯔꯥꯒ ꯁꯤꯡꯖꯨꯒꯁꯦ ꯁꯣꯏꯕ ꯍꯥꯏꯩꯌꯦ
ꯎꯝ ꯆꯥꯅꯕ ꯇꯧꯒꯦ ꯍꯥꯏꯔꯗꯤ ꯐꯖꯅ ꯇꯧꯕꯤꯑꯦ ꯑꯗꯨꯗꯣ
ꯑꯣ ꯃꯣꯏꯗ ꯂꯥꯛꯑꯗꯤ ꯐꯖꯅ ꯇꯧꯋ ꯍꯣꯏ ꯑꯗꯨ ꯑꯁ ꯃꯥꯕꯨꯁꯨ ꯅꯤꯡꯁꯤꯡꯉꯤ ꯑꯗꯨ ꯃꯥ ꯍꯧꯖꯤꯛ ꯀ ꯀꯥꯟꯗ ꯐꯣꯟꯁꯨ ꯇꯧꯔꯛꯇꯦ ꯑꯩꯅꯁꯨ ꯇꯧꯕꯤꯔꯦ
ꯑꯩꯁꯨ ꯇꯧꯕꯤꯗꯃ ꯀꯣꯏꯏ ꯈ꯭ꯔꯩꯗ
ꯍꯌꯦꯡ ꯄꯥꯎ ꯐꯥꯎꯅꯁꯤꯔꯥ ꯈꯪꯗꯦ ꯃꯥ ꯋꯥꯆꯦꯞꯁꯨ ꯄꯥꯏꯗꯕꯒꯤꯔꯥ ꯈꯪꯗꯦ ꯎꯗ ꯃꯥꯒꯤ ꯏꯁꯇꯦꯇꯁꯒꯨꯝꯕꯁꯨ
ꯃꯥꯒꯤꯗꯣ ꯀꯩꯅꯣ ꯐꯣꯟꯗꯣ ꯌꯥꯔ